ꯀꯩꯗꯧꯔꯤꯅꯣ ꯏꯕꯦꯝꯃ
ꯏꯁ ꯀꯩꯁꯨ ꯇꯧꯗꯦꯗ ꯑꯗꯨꯝ ꯂꯝ ꯑꯦ ꯊꯣꯡꯅꯥꯎꯗ ꯂꯦꯞꯄꯒ ꯀꯔꯤ ꯀꯔꯤ ꯐꯖꯕ ꯂꯥꯛꯄ꯭ꯔꯥ ꯍꯥꯢꯅ ꯌꯦꯡꯕꯅꯦ ꯅꯪꯗꯤ
ꯎꯆꯦꯛ ꯎꯆꯦꯛꯀꯨꯝꯕ ꯄꯥꯢꯔꯛꯄ꯭ꯔꯥꯅ ꯌꯦꯡꯂꯤꯔꯥ ꯎꯨꯆꯦꯛ ꯑꯣꯔꯣꯛꯀꯨꯝꯕ ꯎꯝ
ꯄꯥꯢꯔꯛꯑꯦ ꯍꯨꯢꯁꯨ ꯂꯥꯛꯑꯦ ꯍꯧꯗꯣꯡꯁꯨ ꯂꯥꯛꯑꯦ ꯍꯪꯉꯣꯢꯁꯨ ꯂꯥꯛꯑꯦ ꯂꯥꯛꯇꯕ ꯀꯩꯝꯇ ꯌꯥꯎꯗꯦ ꯑꯩꯈꯣꯢꯒꯤ ꯊꯣꯡꯅꯥꯎꯗ
ꯎꯝ ꯃꯤ ꯑꯃꯨꯕꯁꯨ ꯂꯥꯛꯔꯝꯒꯅꯤꯌꯦ ꯑꯩꯁꯦ ꯉꯁꯤ ꯀꯥꯡꯁꯣꯢ ꯑꯗꯨꯝ ꯆꯥꯢ
ꯑꯣ ꯍꯥꯎꯋ‌ꯦꯀꯣ ꯀꯥꯡꯁ ꯁꯣꯢ ꯆꯥꯕꯅꯤꯅ ꯑꯩꯈꯣꯢ ꯑꯩꯈꯣꯢꯗꯤ ꯉꯁꯤꯁꯦ ꯏꯔꯣꯟꯕꯒ ꯆꯝꯐꯨꯠ ꯈꯨꯟꯗ꯭ꯔꯨꯝ ꯆꯝꯐꯨꯠ ꯐꯨꯠꯂꯦ ꯆꯥꯛ ꯍꯧꯖꯤꯛꯈꯛ ꯆꯥꯛ ꯆꯥꯕ ꯂꯣꯢꯕꯗ ꯉꯥꯢꯔꯤꯌꯦ
ꯑꯣ
ꯅꯪꯗꯤ
ꯑꯩꯗꯤ ꯁꯨꯨꯅꯦ ꯀꯨꯢꯗ꯭ꯔꯤ
ꯑꯣ ꯅꯪꯗꯤ ꯉꯁꯤ ꯀꯩꯗꯧꯔ ꯂꯩꯗꯨꯢꯅꯣ
ꯑꯩ ꯉꯥꯁꯤꯁꯦ ꯀꯔꯤꯁꯨ ꯇꯧ ꯆꯠꯂꯔꯣꯢ ꯑꯗꯨꯝ ꯂꯩꯒꯅꯤ ꯌꯨꯝꯗ ꯄꯣꯊꯥꯔꯒ ꯂꯩꯒꯅꯤ ꯑꯩꯗꯤ ꯄꯨꯔꯥ ꯗ꯭ꯔꯨꯝꯗꯒꯤ ꯁꯊꯧꯇꯦꯗ
ꯐꯔꯕꯅꯦ ꯔꯨꯝꯗꯒꯤ ꯆꯠꯊꯣꯛꯇꯕꯗꯣ
ꯊꯕꯛ ꯈꯪ ꯑꯩ ꯄꯩꯁꯥꯁꯨ ꯇꯥꯅꯤꯡꯉꯦ ꯄꯩꯁꯥ ꯂꯩꯇꯕꯒꯤ ꯍꯤꯡꯕ ꯌꯥꯗꯦ ꯄꯨꯟꯁꯤꯁꯦ ꯑꯗꯨꯒ ꯅꯣꯢꯗꯤ ꯅꯪꯗꯤ ꯀꯗꯥꯢ ꯆꯠꯀꯅꯤ ꯑꯗꯨꯝ ꯂꯩꯒꯗ꯭ꯔꯥ
ꯑꯩꯗꯤ ꯍꯣꯢ ꯅꯨꯡꯊꯤꯟꯗꯗꯤ ꯑꯗꯨꯝ ꯂꯩꯌꯦ ꯉꯥꯁꯤꯗꯤ ꯏꯆꯦꯁꯨ ꯀꯩꯅꯣ ꯁꯨꯇꯤ ꯐꯪꯕꯒꯤ ꯏꯆꯦꯒ ꯂꯩꯌꯦ ꯑꯗꯨꯝ ꯂꯩꯗꯣꯢꯅꯦ ꯅꯍꯥꯟꯗꯤ ꯏꯊꯟꯗ ꯂꯩꯕ ꯅꯨꯡꯉꯥꯢꯇꯕꯒꯤ ꯑꯃ ꯑꯃꯨꯛ ꯂꯩꯕꯒꯤ ꯈꯔꯗꯤ ꯅꯨꯡꯉꯥꯢ
ꯑꯣ ꯅꯪ ꯊꯕꯛ ꯊꯤꯔꯤꯔꯥ
ꯆꯤꯗ‌ꯦꯗ ꯍꯧꯖꯤꯀꯥꯟꯗꯤ
ꯑꯣ ꯅꯪ ꯇ꯭ꯔꯦꯅꯤꯡ ꯂꯣꯢꯔꯦꯀꯣ
ꯑꯁ ꯅꯪꯁꯨ ꯍꯣꯢꯅꯦ ꯍꯣꯢꯅꯦ
ꯎꯝ ꯑꯗꯨ ꯊꯤꯔꯗꯤ ꯐꯪꯉꯦ ꯐꯪꯒꯅꯤꯅ
ꯍꯣꯏ ꯑꯩꯅ ꯀꯩꯅꯣ ꯍꯧꯖꯤꯛꯀꯥꯟꯁꯦ ꯀꯩꯅꯣ ꯑꯃ ꯊꯕꯛ ꯑꯃ ꯂꯩꯕꯀꯣ ꯑꯗꯨꯒꯤ ꯇꯧꯗꯕ ꯅꯣꯡꯃ ꯇꯥꯡ ꯆꯥꯕꯗ ꯍꯥꯏꯕꯤꯒꯦꯅꯦ ꯅꯠꯇ꯭ꯔꯥ
ꯍꯣꯏ ꯌꯥꯏ ꯍꯣ ꯍꯣ ꯍꯣꯏ ꯌꯥꯏꯌꯦ
ꯃ ꯃꯇꯥꯡ ꯆꯥꯕꯗ ꯆꯥꯒꯨꯝꯕ ꯆꯥꯛꯀꯨꯝꯕ ꯆꯥꯃꯤꯟꯅꯔꯒ ꯍꯥꯏꯗꯣꯏꯅꯦ
ꯐꯤꯁ
ꯃꯤꯒꯤ ꯀꯩꯅꯣ ꯍꯥꯏꯌꯣ ꯍꯥꯏꯔꯒ ꯀꯩꯝꯇ ꯄꯤꯊꯛꯇ꯭ꯔꯗꯤ ꯄꯥꯝꯃꯨꯗ꯭ꯔꯣ ꯍꯥꯏꯒꯗꯕꯗꯣ ꯅꯠꯇꯦ ꯑꯗꯨꯒꯨꯝꯕ ꯅꯠꯇꯦ ꯑ ꯆꯦꯟꯕ ꯈꯣꯠꯄꯗꯤ ꯑꯩꯒꯤ
ꯆꯦꯟꯅꯤꯡꯕꯒꯤ ꯃꯑꯣꯡ ꯃꯥꯜꯂꯦꯗ
ꯑꯗꯨꯒꯨꯝꯕ ꯑꯁꯥꯗꯤ ꯏꯁꯥꯗꯤ ꯑꯝꯇ ꯌꯥꯎꯗꯦ ꯈꯪꯗꯦ ꯑꯩꯒꯤ ꯁꯨꯄꯥꯝ ꯄꯥꯝꯗꯦꯕ ꯆꯦꯟꯕ ꯆꯣꯡꯕꯁꯦ ꯀꯔꯤ ꯀꯥꯟꯅꯕ꯭ꯔꯣ ꯑꯗꯨꯕꯨꯣ ꯀꯩꯗꯧꯍꯧꯅꯤꯡꯉꯥꯏꯔꯣ
ꯑꯣ ꯍꯪꯉꯣꯏꯅꯦꯅ ꯑꯗꯨꯝ ꯆꯣꯡ ꯎꯝ ꯍꯪꯉꯣꯏꯅꯦꯅ ꯑꯗꯨꯝ ꯆꯣꯡꯔꯒ ꯂꯩ ꯂꯩꯈ꯭ꯔꯦ ꯁꯤꯅꯦꯕ ꯁꯣꯛꯅꯤꯡꯗꯦ ꯍꯥꯏꯁꯦ ꯎꯝ
ꯑꯁ ꯍꯣꯏ ꯍꯧꯖꯤꯛ ꯑꯩ ꯇꯦꯔꯦꯁ ꯃꯊꯛꯇ ꯀꯥꯏꯌꯦ
ꯎꯝ
ꯍꯥꯏꯗꯤ ꯅꯨꯡꯁꯤꯠꯇꯣ ꯌꯥꯝ ꯅꯨꯡꯉꯥꯏꯑꯑꯦꯕꯀꯣ ꯑꯗꯨꯒꯤ ꯅꯨꯡꯁꯤꯠ ꯇꯥ ꯀꯩꯅꯣ ꯇꯧꯒꯦ ꯍꯥꯏꯅ
ꯅꯨꯡꯁꯤꯠ ꯅꯨꯡꯁꯤꯠ ꯁꯥ ꯐꯖꯕ ꯂꯧꯁꯜꯂꯨ ꯏꯁꯤꯡ ꯑꯐꯕ ꯊꯛꯎ ꯁꯛ ꯑꯐꯕ ꯆꯥꯎ ꯆꯤꯟꯖꯥꯛ ꯐꯖꯕ ꯆꯥꯎ ꯆꯤꯟꯖꯥꯛ ꯑꯐꯕ ꯆꯥꯎ ꯑꯗꯨ ꯑꯣꯏꯔꯗꯤ ꯅꯁꯥ ꯐꯂꯛ ꯐꯔꯛꯀꯅꯤ ꯑꯩꯗꯧꯅ ꯑ
ꯑꯔꯣ ꯋꯥ
ꯑꯦ ꯅꯠꯇꯦ ꯑꯩ ꯎꯝ ꯑꯩꯗꯧꯅ ꯏꯄꯥ ꯏꯄꯥꯔꯒ ꯂꯩꯕ ꯃꯍꯨꯠꯄꯨꯗꯤ
ꯑꯩꯗꯤ ꯁꯨꯄꯥ ꯄꯥꯎ ꯌꯥꯗꯦꯗ ꯑꯗꯨꯝ ꯅꯣꯏꯔ ꯂꯩꯕꯅꯦ
ꯆꯥꯃꯟꯕꯒꯤꯅꯦ ꯑꯗꯨꯒ ꯍꯔꯥꯎ ꯇꯨꯝꯃꯟꯕ ꯆꯥꯃꯟꯕ ꯑꯗꯨꯒ ꯍꯔꯥꯎꯃꯟꯕꯒꯤꯅꯦ ꯅꯪꯁꯨ ꯈꯔ ꯀꯞ ꯀꯄ ꯇꯝꯃꯣ
ꯑꯩ ꯀꯥꯏꯗ ꯍꯔꯥꯎ ꯌꯥꯝ ꯍꯔꯥꯎꯔꯒ ꯂꯩꯕ꯭ꯔꯣ
ꯈꯪꯉꯦꯅꯦ ꯁ꯭ꯇꯦꯇꯁꯇꯗꯒꯤ ꯈꯪꯉꯤꯅꯦ ꯅꯣꯛ ꯅꯣꯛꯄꯒꯤ ꯏꯁꯇꯦꯇꯁ ꯈꯛꯇꯅꯤ ꯅꯪꯅ ꯊꯝꯂꯤꯁꯦ ꯍꯔꯥꯎꯕ ꯏꯁꯇꯦꯇꯁ ꯉꯥꯛꯇꯅꯦ
ꯅꯠꯇꯦ ꯍꯔꯥꯎ ꯑꯗꯨ ꯑꯗꯨꯗꯤ ꯑꯩꯅ ꯅꯣꯡꯅꯤꯡꯕ ꯀꯨꯝꯕ ꯌꯥꯝ ꯎꯕꯒꯤꯅꯤꯅ ꯑꯩꯗꯤꯀꯣ
ꯀꯞꯅꯤꯡꯕꯒꯤ ꯏꯁꯇꯦꯇꯁꯁꯨ ꯎ ꯎꯗꯦ ꯑꯗꯨꯕꯨꯗꯤ ꯅꯪ
ꯑꯩ ꯑꯩꯗꯤ ꯋꯥꯈꯜ ꯋꯥꯕꯁꯦ ꯈꯟꯕꯁꯦ ꯏꯁꯥꯗ ꯌꯥꯝ ꯍꯩꯅꯗꯦꯕ ꯍꯦꯛꯇ ꯀꯥꯎꯒꯦ ꯀꯥꯎꯒꯦ ꯑꯗꯨꯝ ꯈꯟ ꯂꯩꯗꯤ ꯂꯩꯌꯦꯕꯀꯣ ꯑꯩꯅ ꯈꯟꯍꯟꯂꯣꯏ ꯍꯥꯏꯅ ꯈꯟꯍꯟꯗꯕꯅꯤ
ꯑꯦ ꯅꯣꯡꯃꯗꯤ ꯌꯧꯔꯛꯀꯅꯦꯗ ꯃꯇꯝ ꯃꯇꯝ ꯌꯧꯔꯛꯀꯅꯤꯗ ꯅꯪꯒꯤ ꯁꯨ ꯅꯨꯄꯥ ꯅꯨꯄꯥ ꯅꯪꯅ ꯍꯣꯏ ꯅꯪꯅ ꯈ꯭ꯋꯥꯏꯗꯒꯤ ꯄꯥꯝ ꯄꯥꯝꯖꯕ ꯅꯨꯄꯥꯅ ꯍꯨꯟꯗꯣꯛꯑꯒ ꯆꯠꯈ꯭ꯔꯀꯥꯟꯗ ꯅꯪ ꯈꯪꯂꯛꯀꯅꯤ ꯑꯗꯨꯗꯣ
ꯍꯟꯗꯛ ꯍꯨꯟꯗꯣꯛꯈ꯭ꯔꯕꯅꯦ ꯑꯩꯕꯨꯗꯤ ꯅꯍꯥꯟꯁꯨ ꯑꯃ ꯑꯩꯅ ꯌꯥꯝ ꯄꯥꯝꯕ ꯑꯩ ꯈꯪꯅ ꯑꯩ ꯈꯪꯅꯔꯒ ꯃꯥ ꯑꯇꯣꯞꯄ ꯑꯗꯨꯝ ꯈꯪꯅꯔ ꯂꯩꯌꯦ ꯑꯗꯣ ꯍꯣꯏ ꯅꯨꯡꯉꯥꯏꯇꯕ ꯃꯤꯅꯤꯅ ꯑꯩꯁꯨ ꯆꯥꯡ ꯑꯃ ꯃꯤ ꯑꯃ ꯑꯣꯏꯕꯒꯤ ꯍꯣꯏ ꯅꯨꯡꯉꯥꯏꯇꯕꯗꯤ ꯐꯥꯎꯋꯦꯒꯣ ꯑꯗꯨꯕꯨ ꯀꯥ ꯍꯦꯟꯅ ꯈꯟꯖꯤꯜꯂꯨꯕ ꯀꯥꯟꯗ ꯀꯔꯤ ꯀꯥꯟꯅꯕ꯭ꯔꯥ ꯈꯜꯂꯦꯗ
ꯎꯝ ꯑꯗꯨ ꯑꯗꯨꯗꯣ ꯁꯦꯜ ꯔꯦꯁꯄꯦꯛ ꯀꯧꯋꯤ ꯁꯦꯜꯐ ꯂꯞꯐ ꯑꯦꯟ ꯁꯦꯜ ꯔꯦꯁ ꯄꯦꯛ ꯀꯧꯋꯦ ꯑꯗꯨ ꯇꯧꯒꯗꯕꯅꯤ ꯅꯨꯄꯤ ꯑꯣꯏꯔꯁꯨ ꯅꯨꯄꯥ ꯑꯣꯏꯔꯁꯨ
ꯃꯥꯗꯤ ꯍꯧꯖꯤꯛꯀꯥꯟꯗꯤ ꯃꯥꯒꯤ ꯀꯩꯅꯣꯗꯕꯨ ꯀꯩꯅꯣꯗꯕꯨ ꯃꯣꯏ ꯅꯨꯄꯤ ꯃꯥꯒ ꯑꯗꯨꯝ ꯊꯝꯃꯤꯟꯅꯔ ꯆꯧꯋꯦ
ꯎꯝ
ꯑꯗꯣ ꯏꯃꯥꯟꯅꯕꯤ ꯂꯨꯅ ꯇꯤꯟꯅꯕꯁꯤꯡ ꯌꯥꯝ ꯌꯥꯎꯋꯦꯕꯀꯣ ꯑꯩ ꯑꯗꯨꯝ ꯃꯣꯏꯅ ꯑꯩꯉꯣꯟꯗ ꯅꯪꯁꯨ ꯍꯥꯞꯄꯨꯅꯦ ꯑꯗꯨ ꯃꯥ ꯑꯗꯨꯃꯥꯏꯅ ꯇꯧꯕꯗꯣ ꯐꯖꯗꯦ ꯈꯣꯠꯇꯦ ꯅꯪꯁꯨ ꯇꯧꯋꯣꯅꯦ ꯉꯝꯅꯤꯡꯉꯥꯏ ꯇꯧꯋꯣ ꯍꯥꯏꯌꯦꯕ
ꯁꯤꯌꯥ
ꯑꯩꯅ ꯃꯥꯒꯨꯝꯕ ꯍꯥꯏꯗꯤ ꯆꯥꯎꯈꯠꯄ ꯀꯩꯅꯣ ꯈꯔ ꯋꯥꯠꯂꯦꯕꯀꯣ ꯑꯗꯨꯒꯨꯝꯕꯗꯣ ꯑꯩ ꯃꯇꯧ ꯇꯝꯅ ꯂꯩꯒꯗꯧꯕ ꯑꯃ ꯅꯠꯇꯦ ꯍꯥꯏꯕꯤꯕ ꯅꯣꯛꯄꯁꯤꯗꯤ ꯍꯣꯏ ꯀꯔꯤ ꯀꯥꯟꯅꯕ꯭ꯔꯥ ꯍꯥꯏꯅ
ꯆꯥꯎꯈꯠꯄ ꯋꯥꯠꯄ ꯍꯥꯏꯖꯦ ꯑꯗꯨꯗꯤ ꯑ ꯆꯤꯡꯗꯒꯤ ꯅꯨꯄꯥ ꯑꯣꯏꯔꯝꯒꯅꯤꯗ ꯑꯗꯨꯗꯤ ꯑꯣꯔ ꯅꯠꯇ꯭ꯔꯒ ꯃꯥꯒꯤ ꯋꯥꯈꯜꯗ ꯃꯥꯒꯤ ꯋꯥꯈꯜ ꯍꯣꯏ ꯍꯣꯏ ꯍꯣꯏ ꯍꯣꯏ ꯑꯗꯨ ꯑꯣꯏꯔꯝꯒꯅꯤ ꯑꯟꯗꯔꯁꯇꯦꯟꯗꯤꯡ ꯂꯩꯇꯕ ꯖꯥꯠꯇꯣ
ꯍꯣꯏ ꯀꯔꯤ ꯇꯧꯔꯨꯏ ꯌꯠꯇ꯭ꯔꯥ ꯋꯥꯔꯤ ꯅꯨꯡꯉꯥꯏ ꯅꯨꯡꯉꯥꯏꯕ ꯁꯥꯔ ꯂꯩꯔ ꯂꯣꯏꯔꯦ ꯍꯥ
ꯃꯤ ꯍꯥꯏꯕꯁꯦ ꯃꯦꯆꯤꯌꯣꯔ ꯑꯣꯏꯕ ꯂꯩꯕ ꯂꯩꯕ ꯅꯦ ꯌꯥꯝ ꯌꯥꯝ ꯑꯉꯥꯡ ꯑꯣꯏꯔꯁꯨ ꯃꯦꯆꯤꯌꯣꯔ ꯑꯣꯏꯕꯗꯣ ꯄꯥꯝꯃꯦ ꯑꯩꯗꯤ
ꯍꯣꯏ
ꯑꯩ ꯑꯩ ꯑꯗꯨꯝ ꯈꯔ ꯊꯦꯡꯅꯈ꯭ꯔꯦ ꯎꯝ ꯅꯨꯄꯥ ꯑꯣꯏꯔꯁꯨ ꯅꯨꯄꯤ ꯑꯣꯏꯔꯁꯨ ꯗꯨꯝ ꯃꯦꯆꯤꯌꯣꯔ ꯑꯣꯏꯕ
ꯑꯩꯗꯤ ꯃꯤꯅ ꯑꯩꯉꯣꯟꯗ ꯑꯗꯨꯃꯥꯏꯅ ꯑꯁ ꯅꯪ ꯈꯛ ꯅꯠꯇꯦ ꯑꯩꯈꯣꯏ ꯑꯣꯖꯥ ꯀꯣ ꯑꯩꯅ ꯊꯥꯏꯅ ꯒ꯭ꯔꯦꯠ ꯇ꯭ꯔꯦꯅꯤꯡ ꯇꯧꯕ ꯑꯣꯖꯥ ꯑꯃ ꯑꯩꯉꯣꯟꯗ ꯌꯥꯝ ꯅꯨꯡꯁꯤ ꯑꯩꯗꯤꯀꯣ ꯑꯗꯨꯗ ꯑꯣꯖꯥ ꯅꯨꯄꯤ ꯑꯩꯉꯣꯟꯗ ꯑꯗꯨꯝ ꯗꯨꯝ ꯅꯨꯡꯁꯤꯕ ꯑꯃ ꯂꯩꯌꯦꯕ ꯑꯩꯒꯤ ꯑꯩꯒꯤ ꯃꯥꯏꯁꯦ ꯎꯔꯒ ꯃꯥꯒꯤ ꯈꯔ ꯅꯨꯡꯉꯥꯏꯖꯕ ꯐꯥꯎꯋꯦ ꯍꯥꯏꯕꯅꯦꯕ ꯖꯥꯅꯀꯣ ꯗꯒꯤ ꯃꯥꯗꯤ ꯑꯗꯨꯝ ꯃꯥꯒꯤ ꯋꯥꯈꯜ ꯈꯔ ꯑꯗꯨꯝ ꯅꯨꯡꯉꯥꯏꯒꯟꯗꯦ ꯍꯥꯏꯌꯦ ꯍꯥꯏꯕꯗꯤ ꯀꯩꯅꯣꯝ ꯍꯥꯏ ꯇꯧꯕꯅꯦ ꯑꯗꯨꯝ ꯈꯜꯂꯒ ꯆꯠꯄꯗꯣ ꯑꯣꯏꯌꯦ ꯍꯥꯏꯌꯦꯕ ꯀꯣ ꯅꯣꯡꯃ ꯑꯗꯨꯗꯤ ꯑꯩꯅ ꯃꯥ ꯅꯣꯡꯃ ꯑꯩꯉꯣꯟꯗ ꯍꯥꯏꯔꯛꯏꯅꯦꯕ ꯑ ꯑꯩꯒꯤ ꯃꯤꯡ ꯀꯧꯔꯒ ꯑꯩꯅ ꯆꯠꯄꯒ ꯅꯣꯡꯃꯁꯨ ꯃꯥ ꯀ꯭ꯂꯥꯁꯔꯨꯝꯗꯗꯤ ꯑꯃꯔꯛꯇꯤ ꯍꯥꯏꯈ꯭ꯔꯦꯕ ꯑꯩꯉꯣꯟꯗ ꯑ ꯅꯣꯏꯒꯤ ꯌꯨꯝꯗ ꯅꯪ ꯀꯔꯤ ꯂꯩꯕ꯭ꯔꯥ ꯑꯗꯨꯝ ꯍꯔꯥ ꯑꯩꯗꯤ ꯊꯦꯡꯅ ꯑꯩꯗꯤ ꯃꯇꯝꯗꯣ ꯊꯦꯡ ꯊꯦꯡꯅ ꯂꯥꯛꯄ ꯃꯤ ꯑꯣꯏꯕꯅꯦꯕ
ꯎꯝ
ꯆꯞ ꯆꯥꯕ ꯑꯗꯨꯝ ꯍꯥꯏꯗꯤ ꯃꯇꯝ ꯃꯅꯨꯡꯗ ꯆꯥꯡꯉꯒ ꯑꯩꯅ ꯂꯦꯟꯕꯗꯣ ꯍꯩꯅꯗꯕꯒꯤ ꯌꯨꯝꯗꯒꯤ ꯆꯞ ꯆꯥꯅ ꯂꯥꯛꯑꯦꯕ ꯑꯗꯨꯏ ꯅꯪꯒꯤ ꯌꯨꯝꯗ ꯀꯔꯤ ꯂꯩꯕ꯭ꯔꯣ ꯅꯪꯗꯤ ꯅꯨꯡꯇꯤꯒꯤ ꯍꯔꯥꯎꯔꯒ ꯂꯥꯛꯑꯦ ꯍꯥꯏꯅ ꯍꯥꯏꯕꯅꯦꯕ ꯗꯤ ꯆꯪꯕꯗꯣ ꯑꯗꯨꯝ ꯅꯣꯛꯑꯒ ꯍꯦꯛ ꯍꯦꯛ ꯆꯪꯕꯒꯤ
ꯎꯝ
ꯀꯩꯁꯨ ꯂꯩꯇꯦꯗ ꯃꯦꯗꯥꯝ ꯍꯥꯏꯕ ꯑꯗꯨꯒꯤꯗꯤ ꯃꯥꯅ ꯀꯩꯅꯣꯃꯗꯤ ꯂꯩꯔꯝꯒꯥꯅꯤ ꯗꯥ ꯍꯥꯏꯅ ꯍꯪꯕꯅꯦꯕ ꯌꯥꯝ ꯅꯣꯛꯅꯤꯡꯉꯦ
ꯎꯝ
ꯅꯣꯡꯃꯁꯨ ꯎꯝ ꯐꯝꯃꯤꯟꯅꯩꯌꯦ ꯑꯗꯨꯗ ꯃꯥ ꯍꯪꯪꯂꯛꯄꯅꯦ ꯅꯪ ꯀꯦꯔꯤꯒꯤꯔꯥ ꯑꯗꯨꯝ ꯋꯥꯈꯜ ꯌꯥꯝ ꯅꯨꯡꯉꯥꯏꯔꯤꯁꯦ ꯈꯣꯠꯂꯤꯁꯦ ꯍꯥꯏ ꯈꯪꯗꯦ ꯑꯩꯗꯤ ꯑꯩꯗꯤ ꯃꯤꯅ ꯁꯥꯎꯔꯁ ꯁꯨ ꯑꯗꯨꯝ ꯑꯃꯨꯛꯀꯥ ꯎꯝ ꯁꯥꯎꯕꯗꯣ ꯎꯠꯅꯤꯡꯗꯦꯕ ꯍꯥꯏꯕꯗꯤ ꯑꯩꯁꯨ ꯌꯥꯝꯅꯗꯤ ꯁꯣꯛꯑꯦꯕꯀꯣ ꯊꯃꯣꯏꯗꯣ ꯑꯗꯨ ꯑꯣꯏꯔꯁꯨ ꯐꯣꯡꯅꯤꯡꯕ ꯋꯥꯈꯜꯗ ꯑꯝꯇꯥ ꯊꯣꯛꯇꯦꯕ
ꯎꯝ ꯐꯩ ꯅꯪꯒꯤ ꯅꯨꯄꯥ ꯑꯣꯏꯒꯗꯕꯗꯤ ꯑꯩ ꯃꯔꯥꯏꯕꯛ ꯐꯩꯌ‌ꯦ
ꯏꯁ ꯑꯩꯒꯤ ꯅꯨꯄꯥ ꯑꯣꯏꯗꯕꯗꯤ ꯃꯔꯥꯏꯕꯛ ꯐꯕ ꯍꯥꯏꯒꯅꯨ ꯑꯩꯅ ꯁꯥꯎꯕ ꯎꯠꯇꯕꯗꯣ ꯌꯥꯝ ꯐꯠꯇꯕꯅꯦ ꯃꯣꯏ ꯑꯗꯨꯒꯤ ꯑꯩꯉ‌ꯣꯟꯗ ꯎꯁꯤꯠꯇꯕꯅ‌ꯦ
ꯌꯥꯝ ꯂꯥꯏꯅ ꯈꯜꯂꯦꯕ ꯑꯩꯕꯨ ꯑꯗꯨꯒꯤ
ꯎꯝ
ꯏꯃꯥꯟꯅꯕꯤꯁꯤꯡꯅꯁꯨ ꯌꯥꯝ ꯍꯥꯏꯕꯅꯦꯗ
ꯎꯝ ꯑꯦ ꯅꯨꯄꯤꯁꯦ ꯎꯝ ꯁꯥꯎ ꯀꯥꯎꯒꯟꯕ ꯍꯥꯏꯒꯗ꯭ꯔꯥ ꯌꯥꯝꯅ ꯑꯥ ꯃꯊꯋꯥꯏ ꯅꯨꯡꯉꯥꯏꯒꯟꯗꯕ ꯂꯩꯕꯅꯦ
ꯍꯥꯥ
ꯑꯥ ꯃꯊꯧꯋꯥꯏ ꯁꯦꯠ ꯁꯦꯠꯁꯦ ꯁꯦꯠ ꯑꯣꯏꯒꯟꯕ ꯂꯩꯕꯅꯦꯕ ꯅꯨꯄꯤꯁꯨ
ꯍꯣꯏ
ꯗꯨꯒꯥ ꯁꯥꯎꯒꯟꯕꯁꯨ ꯂꯩꯕꯅꯦ ꯑꯗꯨꯅꯦ ꯅꯨꯄꯤꯅ ꯁꯥꯎꯔꯗꯤ ꯅꯨꯄꯥꯗꯤ ꯅꯨꯡꯁꯤꯕ ꯍꯦꯟꯕꯅꯤ
ꯍꯣꯏ ꯑꯩ ꯑꯩꯗꯣ ꯁꯥꯎꯒꯟꯗꯦ ꯁꯥꯎꯗꯦ ꯑꯩꯗꯤ ꯄꯥꯛ ꯁꯥꯎꯗꯦ ꯑꯩ ꯍꯧꯖꯤꯛ ꯑꯩꯒꯤ ꯑꯗꯨꯝ ꯁꯥꯎꯗꯤ ꯁꯥꯎꯋꯦꯕꯀꯣ
ꯎꯝ
ꯑꯗꯨꯕꯨ ꯑꯩꯅ ꯁꯥꯎꯈ꯭ꯔꯥꯗꯤ ꯑꯗꯨꯝ ꯀꯥꯎꯗ꯭ꯔꯦ ꯍꯥꯏꯗꯤ ꯌꯥꯝꯅ ꯁꯣꯛꯄ ꯊꯕꯛ ꯇꯧꯔꯛꯄ ꯀꯥꯟꯗ ꯁꯥꯎꯕ ꯋꯥꯅꯦꯕ
ꯎꯝ ꯄꯨꯔꯥ ꯗꯦꯟꯖꯔꯅꯤꯍ‌ꯦ ꯑꯗꯨꯗꯤ
ꯍꯣꯏ ꯑꯗꯨꯗꯨ ꯑꯩꯅ ꯑꯩꯒꯤ ꯄꯨꯟꯁꯤꯗ ꯌꯥꯝꯅ ꯋꯥꯔꯧꯕꯗꯤ ꯑꯃꯈꯛꯇꯥ ꯉꯥꯏꯔꯤꯌꯦ ꯁꯤꯃꯨꯉꯥꯏ ꯀꯨꯏꯅ ꯍꯤꯡꯔꯛꯏꯁꯦ
ꯍꯥꯏꯗꯤ ꯌꯥꯝꯅ ꯀꯥ ꯍꯦꯟꯅꯧ ꯋꯥꯔꯧꯕꯗꯣ ꯑꯗꯨ ꯀꯅꯥ ꯏꯃꯥꯟꯅꯕꯤꯒꯨꯝꯕ ꯑꯣ ꯑꯦꯛꯖꯥꯝꯗꯕꯨ ꯑꯣꯏꯔꯣ ꯅꯣꯠꯁ ꯑꯗꯨꯝ ꯊꯥꯃꯤꯟꯅꯕ ꯀꯥꯟꯗ ꯃꯣꯏꯅ ꯑꯥ ꯑꯩꯉꯣꯟꯗ ꯁꯖꯦꯁꯟ ꯄꯤꯗ꯭ꯔꯒ ꯃꯊꯟꯇ ꯄꯥꯕ ꯈꯣꯠꯄ ꯌꯥꯝꯅꯁꯨ ꯊꯦꯡꯅꯗ꯭ꯔꯥ
ꯎꯝ
ꯑꯗꯨꯒꯨꯝꯕ ꯑꯩ ꯀꯥ ꯍꯦꯟꯅ ꯅꯨꯡꯉꯥꯏꯇꯕ ꯑꯣꯏꯗꯦ ꯑꯃꯈꯛꯇꯤ ꯂꯩꯌꯦ ꯑꯗꯨꯝ ꯑꯗꯨꯕꯨꯗꯤ ꯑꯗꯨꯝ ꯂꯩꯈ꯭ꯔꯅꯦꯕꯀꯣ ꯄꯨꯟꯁꯤꯗ ꯑꯅꯤꯒꯨꯝꯕ ꯊꯦꯡꯅꯔꯒ ꯑꯗꯨꯝ ꯇ‌ꯣꯛ ꯇꯧ ꯃꯥꯜꯂꯦ ꯑꯩ ꯀꯥꯍꯦ ꯍꯧꯖꯤꯛ ꯑꯗꯨꯝ ꯑꯩ ꯄꯥꯛ ꯊꯦꯡꯅꯗꯦꯕ ꯑꯗꯨꯒꯨꯝꯕꯗꯣ ꯌꯥꯝꯅ ꯁꯣꯛꯄꯗꯣ
ꯑꯗꯨꯝ ꯆꯤꯟꯁꯦ ꯑꯩ ꯑꯩꯗꯤ ꯌꯥꯝ ꯉꯥꯡꯊꯣꯛꯇꯕ ꯉꯥꯡꯊꯣꯛꯇ꯭ꯔꯒꯅ ꯃꯤ ꯑꯥ ꯃꯤ ꯑꯃꯕꯨ ꯌꯥꯝꯅ ꯀꯥ ꯀꯥ ꯍꯦꯟꯖꯤꯟꯅ ꯉꯥꯡꯅꯤꯡꯗꯕ ꯉꯥꯡꯅꯤꯡꯗꯕꯒꯤ ꯉꯥꯡꯍꯧꯗ꯭ꯔꯦ ꯑꯗꯨꯒ ꯌꯨꯝ ꯌꯧꯔꯒ ꯌꯨꯝ ꯌꯧ ꯑꯥ ꯑꯗꯨꯝ ꯔꯤꯒ꯭ꯔꯦꯠ ꯇꯧꯒꯅꯦꯕ ꯌꯨꯝ ꯌꯧꯔ ꯑꯗꯨꯒ ꯑꯗꯨ ꯑꯗꯨ ꯉꯥꯡꯔꯝꯕꯗꯤ ꯐꯒꯗꯕꯅꯦꯅ ꯑꯗꯨꯝ ꯔꯦꯒ꯭ꯔꯦꯠ ꯇꯧꯕꯅꯦ ꯑꯩꯁꯦ ꯑꯁꯨꯃꯥꯏꯅ ꯇꯧꯒꯜꯂꯦ ꯑꯗꯨꯝ ꯗꯣꯡ ꯗꯣꯡ ꯅꯥꯥꯎ ꯉꯥꯡꯔꯗꯤ ꯐꯗꯤ ꯐꯩꯌꯦ ꯃꯔꯝ ꯑꯃꯗ
ꯎꯝ ꯏꯁ ꯑꯩꯗꯤ ꯅꯦ ꯍꯦꯛꯇ ꯉꯥꯡꯕꯤꯅꯦ ꯑꯦꯛ ꯎꯔ ꯑꯗꯨꯝ ꯉꯥꯡꯅꯤꯡꯕꯗꯣ ꯑꯗꯨꯝ ꯉꯥꯡꯊꯣꯛꯑꯦꯕꯀꯣ
ꯎꯝ
ꯑꯗꯨꯕꯨ ꯑꯩꯅ ꯌꯥꯝ ꯁꯣꯛꯈ꯭ꯔꯗꯤ ꯉꯥꯡꯗꯦ ꯃꯣꯏꯅ ꯂꯣꯠꯀꯦ ꯍꯥꯏꯅ ꯂꯣꯠꯄ ꯋꯥꯗꯨꯗꯤꯀꯣ ꯑꯩꯅ ꯐꯣꯡꯉꯗꯤ ꯃꯥ ꯏꯀꯥꯏꯔꯅꯤ ꯍꯥꯏꯕ ꯈꯪꯉꯦꯕ ꯑꯗꯨ ꯗꯨꯝ ꯐꯣꯡꯗꯦꯗ ꯏꯃꯥꯟꯅꯕꯤ ꯁꯤꯡ ꯖꯥꯠ ꯖꯠ ꯇꯧꯕꯁꯤ ꯌꯥꯝ ꯊꯦꯡꯅꯩꯌꯦ ꯑꯗꯨꯕꯨ ꯑꯩꯅ ꯀꯥ ꯍꯦꯟꯅꯗꯤ ꯍꯥꯏꯌꯦ ꯏꯃꯥꯟꯅꯕꯤꯁꯨ ꯌꯥꯝ ꯅꯨꯡꯁꯤ ꯅꯨꯡꯁꯤꯕꯁꯨ ꯊꯦꯡꯅꯩꯌꯦ
ꯍꯣꯏ ꯃꯤ ꯑꯥ ꯃꯤꯁꯦ ꯌꯥꯝ ꯐꯕ ꯂꯩꯕꯅꯦ
ꯍꯥꯥ
ꯐꯠꯇꯕꯁꯨ ꯈꯔ ꯂꯩꯑꯦ ꯐꯠ ꯐꯕꯁꯨ ꯃꯤ ꯌꯥꯝ ꯂꯩꯕꯅꯦ ꯍꯥꯏꯕ ꯀꯝꯃꯨꯅꯤꯇꯤ ꯑꯇꯩꯗ ꯑꯣꯏꯔꯁꯨꯀꯣ
ꯍꯣꯏ
ꯎꯝ ꯑꯐꯕ ꯌꯥꯝ ꯊꯦꯡꯅꯕꯅꯦ
ꯑꯩꯗꯤ ꯏꯃꯥꯟꯅꯕꯤ ꯑꯩꯅ ꯇꯤꯟꯅꯕꯗꯤ ꯑꯗꯨꯝ ꯐꯕ ꯑꯣꯏꯕ ꯑꯩꯗꯤꯀꯣ ꯆꯥꯟꯅꯗ꯭ꯔꯗꯤꯀꯣ ꯊꯥ ꯇꯔꯨꯛꯇ ꯑꯗꯨꯝ ꯈꯪꯉ ꯀꯔꯃꯥꯏ ꯈꯥꯏꯅꯕꯅꯣꯗꯤ ꯈꯪꯗꯦꯕ ꯑꯗꯨꯝ ꯍꯦꯛꯇ ꯈꯥꯏꯅꯔ ꯂꯩꯔꯝꯃꯦꯕ ꯈꯪꯕ꯭ꯔꯥ ꯍꯥꯏꯗꯤ ꯇꯤꯟꯅꯔꯛꯄꯅꯦꯕ ꯍꯣꯏ ꯏꯃꯥꯟꯅ ꯄꯤ ꯑꯩꯅ ꯇ꯭ꯔꯦꯅꯤꯡ ꯇꯧꯕ ꯃꯇꯝꯗ ꯏꯃꯥꯟꯅꯕꯤ ꯃꯔꯤꯁꯦ ꯂꯨꯅ ꯇꯤꯟꯅꯔꯒ ꯑꯗꯨꯝ ꯃꯁꯛ ꯈꯪꯅꯔꯒ ꯑꯗꯨꯝ ꯀꯧꯔꯛꯄꯅꯦ ꯀꯃꯥꯏꯅ ꯏꯃꯥꯟꯅꯕꯤ ꯑꯃꯁꯦ ꯂꯥꯞꯄꯒ ꯂꯩꯕꯅꯣ ꯈꯪꯗꯦ
ꯎꯝ
ꯕꯤ. ꯑꯦ ꯂꯣꯏꯔꯛꯄ ꯀꯥꯟꯗ ꯃꯥꯕꯨ ꯇꯤꯟꯅꯗꯕꯤꯗ ꯂꯩꯔꯝꯃꯦ ꯑꯩꯁꯨ ꯈꯪꯗꯦꯕ ꯀꯃꯥꯏꯅ ꯀꯩꯅꯣ ꯇꯧꯈꯤꯕꯅꯣ ꯍꯥꯏꯕꯗꯣ
ꯎꯝ
ꯑꯗꯣ ꯗꯨꯝ ꯀꯩꯅꯣ ꯇꯧꯕ ꯃꯥꯜꯂꯦ ꯈꯪꯗꯦ ꯑꯈꯣꯏꯁꯨ ꯒ꯭ꯌꯥꯟ ꯃꯥꯟ ꯇꯥꯗꯦ ꯑꯗꯨꯨ ꯌꯥꯝ ꯅꯨꯡꯁꯤꯕ ꯏꯃꯥꯟꯅꯕꯤ ꯌꯥꯝ ꯐꯕ ꯀꯥꯎꯕ ꯉꯝꯔꯣꯏꯗꯕ ꯌꯥꯝ ꯌꯥꯎꯋꯦꯗ
ꯎꯝ ꯑꯩꯗꯤ ꯃꯤꯁꯦ ꯇꯤꯅꯥ ꯑꯗꯨꯝ ꯇꯤꯟ ꯇꯤꯟꯅꯔꯗꯤ ꯑꯗꯨꯝ ꯇꯤꯟꯅꯔꯦ ꯃꯤ ꯑꯥ ꯃꯤꯒꯤ ꯑꯦ ꯑꯥ ꯀꯔꯤ ꯍꯥꯏꯗꯣꯏꯅꯣ ꯑꯦꯇꯤꯇ꯭ꯌꯨꯠꯁꯦ ꯄꯥꯝ ꯄꯥꯝꯗꯕꯁꯨ ꯌꯥꯎꯋꯦ ꯄꯥꯝꯗꯕ ꯌꯥꯎ ꯌꯥꯎꯔꯁꯨ ꯑꯗꯨꯝ